ꯑ
ꯇꯥꯕ꯭ꯔꯣ
ꯇꯥꯏꯌꯦ ꯇꯥꯏ ꯅꯣꯡ ꯆꯥꯎꯏꯅꯦ ꯀꯔꯤꯔꯣ
ꯀꯩꯗꯧꯔꯤꯒꯦ
ꯁꯨꯝ ꯐꯝꯃꯤꯗ
ꯆꯥꯛ ꯆꯥꯔꯕꯣ
ꯆꯗ꯭ꯔꯔꯤ ꯏꯗ
ꯑ ꯍꯥꯏꯔꯒ ꯅꯪ ꯀꯔꯤꯒꯤꯔꯣ ꯏꯔꯨꯖꯕꯗꯣ ꯌꯥꯝ ꯇꯜꯂꯤꯁꯤꯅ
ꯍꯥ ꯍꯥ ꯍꯧꯖꯤꯛꯖꯦ ꯏꯔꯨꯕ ꯃꯇꯝ ꯅꯠꯇꯦꯅꯦ ꯍꯧꯔꯦꯟ
ꯅꯠꯇꯦ ꯅꯪ ꯊꯕꯛ ꯍ ꯊꯕꯛ ꯍꯜꯂꯛꯑꯒ ꯀꯩꯅꯣ ꯇꯧꯕ ꯏꯔꯨꯔꯣ ꯍꯥꯏꯔꯒ ꯏꯔꯨꯗꯕꯤꯗ
ꯃꯥꯏꯗ ꯊꯦꯡꯉꯒ ꯂꯩꯁꯤꯅ ꯃꯥꯥꯏ ꯇꯥꯔ ꯂꯥꯛꯏꯁꯦ ꯀꯔꯤ
ꯍꯣꯔꯦꯟ ꯕꯥꯔꯣ ꯑꯗꯨꯋꯥꯏꯗ ꯏꯔꯨꯒꯦꯕꯀꯣ
ꯚꯔꯣꯗ ꯅꯪ ꯀꯔꯤꯔꯣꯅꯦ ꯚꯔꯣꯗ ꯏꯔꯨꯅ ꯖꯕ꯭ꯔꯣ ꯀꯤꯖꯗ꯭ꯔꯣ ꯕꯨꯠ ꯂꯥꯛꯀꯅꯤꯍꯦ
ꯑꯩꯥꯏ ꯀꯗꯥꯏꯗꯒꯤ ꯕꯨꯠ ꯕꯨꯠ ꯍꯥꯏꯕꯗꯨ ꯑꯩꯅꯤꯅꯦ ꯀꯩꯅꯣ ꯕꯨꯠ ꯕꯨꯠ ꯍꯥꯏꯕꯗꯨ ꯑꯩꯅꯦꯕ ꯍꯥꯕ꯭ꯔꯣ ꯚꯨꯠ ꯑꯗꯣ ꯑꯩ ꯅꯦ
ꯀꯣꯛꯑꯒ ꯂꯩ
ꯚꯨꯠ ꯚꯨꯠ ꯚꯨꯠ ꯍꯥꯏꯕꯗꯣ ꯑꯩꯅꯦꯕ
ꯚꯨꯠ ꯚꯨꯠ ꯍꯥꯏꯕꯗꯨ ꯅꯪꯅꯦ ꯍꯥꯏꯕ
ꯅꯠꯇꯦ ꯅꯠꯇꯦ ꯚꯨꯠ ꯍꯥꯏꯕꯗꯨ ꯑꯩꯅꯦ ꯍꯥꯏꯕꯅꯤ ꯍꯣꯏ
ꯎꯝ ꯑꯩꯅꯣ ꯍꯥꯏꯔꯤꯕꯣ ꯚꯨꯠ ꯍꯥꯏꯁꯦ ꯑꯩꯅꯦ ꯍꯥꯏꯁꯤ ꯀꯔꯤꯅꯣ ꯍꯥꯏꯝꯅꯦ ꯇꯥꯕꯔꯣ
ꯍꯥꯏꯕꯗꯣ ꯑꯩꯅꯦ ꯍꯥꯏꯕꯅꯦ ꯀꯔꯤꯅꯤ ꯇꯥꯏꯌꯦ ꯇꯥꯏ ꯇꯥꯏ ꯇꯥꯏ
ꯒꯌ꯭ꯥꯟꯇꯥꯥꯗꯤꯗ ꯅꯪꯒꯤꯁꯦ ꯚꯨꯠ ꯍꯥꯏꯁꯦ ꯑꯩꯅꯦ ꯍꯥꯏꯁꯦ ꯅꯪ ꯕꯨꯠꯅꯦ ꯍꯥꯏꯕ꯭ꯔꯣ ꯅꯪ ꯃꯤ ꯅꯠꯇ꯭ꯔꯣ
ꯅꯠꯇꯦ ꯅꯪꯅ ꯅꯨꯡꯗꯥꯡꯗ ꯏꯔꯨꯕꯗꯣ ꯀꯤꯗ꯭ꯔꯣ ꯍꯥꯏꯕ ꯅꯠꯇ꯭ꯔꯣ
ꯍꯣꯏꯅꯦ ꯀꯤꯗ꯭ꯔꯣ ꯍꯥꯏꯕꯅꯦꯗꯣ
ꯑꯗꯣ ꯕꯨꯠꯇꯣ ꯑꯩꯅꯦꯕ ꯑꯩꯅꯦꯕ ꯕꯨꯠꯅꯦꯕ ꯏꯔꯨꯔꯤꯗꯣ ꯭ꯒꯌꯥꯟꯗꯥꯔꯕꯣ
ꯅꯪ ꯅꯨꯡꯗꯥꯡꯗ ꯏꯔꯨꯖꯒꯅꯨꯀꯣ ꯑꯩ ꯇꯠꯂꯦ ꯊꯕꯛ ꯍꯜꯂꯛꯑꯒ ꯑꯗꯨꯝ ꯏꯔꯨꯑꯣ ꯀꯔꯤꯔ ꯅꯨꯄꯥ ꯃꯥꯗꯦꯍꯦ
ꯀꯔꯤꯅꯣꯅꯦ ꯅꯨꯄꯥꯅꯤꯅꯦ ꯊꯦꯡꯅꯁꯨ ꯏꯔꯨꯕ ꯉꯟꯅꯁꯨꯨ ꯏꯔꯨꯕ ꯅꯨꯄꯥꯅꯤꯅꯦ
ꯅꯪ ꯅꯨꯄꯤꯗꯣ ꯀꯩꯅꯣ ꯆꯠꯈꯤꯅꯤꯀꯣ ꯏꯔꯨꯖꯃꯟꯗꯒꯤ ꯏꯔꯨ ꯏꯔꯨꯂꯨꯖꯗꯕꯒꯤ ꯀꯥꯏꯅꯒꯅꯤꯀꯣ
ꯑ
ꯑꯣ
ꯅꯨꯃꯤꯠ ꯈꯨꯗꯤꯡꯅꯤ ꯏꯔꯨꯔꯤꯁꯦ ꯑꯦꯚ꯭ꯔꯤꯗꯦ
ꯑꯗꯨꯗꯩ ꯅꯪ ꯅꯨꯄꯤꯗꯤ ꯀꯣꯏꯕ꯭ꯔꯣ
ꯀꯣꯏꯗꯤꯦꯗ
ꯍ ꯄꯤ ꯑꯣꯏꯗꯦ ꯍꯥꯟꯅ ꯑꯩꯈꯣꯏ
ꯎꯝ
ꯆꯤꯡꯒꯤ ꯑꯥ ꯃꯊꯛꯒꯤ ꯀꯣꯏꯔꯤ ꯀꯗꯥꯏ ꯖꯔꯦ
ꯑꯁ ꯈꯪꯅꯤ ꯈꯪꯗꯦꯗ ꯇꯨꯝ ꯂꯩꯗꯅ
ꯀ
ꯍꯛꯆꯥꯡꯁꯦ ꯂꯨꯝꯃꯦꯕ ꯅꯨꯄꯤ ꯀ ꯑꯣꯏꯔꯗꯤꯀꯣ
ꯎ
ꯀꯃꯥꯏꯍ ꯂꯨꯝꯃꯤꯅꯣꯕ ꯋꯥꯈꯜ ꯅꯨꯡꯉꯥꯏꯕꯒꯤꯔꯕ
ꯅꯠꯇꯦ ꯍꯛꯆꯥꯡ ꯍꯥꯏꯕꯗꯤ ꯋꯥꯈꯜꯒꯨꯝꯕ ꯌꯥꯝ ꯈꯟꯕꯗꯣ
ꯑꯥ
ꯑꯗꯨꯒꯤ ꯍꯛꯆꯥꯡ ꯂꯣꯃꯤ ꯍꯥꯏꯕꯅꯤꯗ
ꯑꯩ ꯉꯁꯤ ꯈꯛꯇꯅꯤꯀꯣ ꯑꯗꯨꯒꯨꯝꯕ ꯇꯥꯕꯁꯦ ꯅꯨꯄꯤꯒ ꯑꯣꯏꯔꯒ ꯑꯗꯨꯝ ꯍꯛꯆꯥꯡ ꯂꯨꯝꯕꯁꯦ ꯁꯤꯗꯤ ꯑꯁ ꯕꯦꯔꯥ ꯀꯥꯗ꯭ꯔꯣ
ꯍꯥꯏꯕꯗꯤ ꯂꯩꯗꯅ ꯅꯨꯡꯁꯤꯕ ꯍꯥꯏꯕꯁꯦ ꯐꯥꯒꯤ ꯐꯩꯔꯥꯡꯒꯤ ꯅꯨꯡꯁꯤ ꯁꯤꯕꯥ ꯍꯥꯏꯕ ꯌꯥꯗꯦꯕ ꯅꯨꯡꯁꯤꯕꯁꯦ ꯇꯣꯉꯥꯟꯕꯅꯦꯕ
ꯍꯥꯏꯅꯤ ꯑꯣ ꯅꯪꯒꯤ ꯅꯪꯒꯤ ꯅꯨꯡꯁꯤꯕꯁꯦ ꯂꯨꯝꯕ ꯃꯥꯜꯂꯦꯀꯣ ꯑꯗꯨꯗꯤ
ꯑꯩ ꯂꯨꯝꯕꯗꯤ ꯅꯠꯇꯕ ꯍꯥꯏꯕꯗꯤ ꯂꯩꯗꯅ ꯅꯨꯄꯤꯒꯤꯁꯨ ꯑꯃꯨꯛ ꯈꯟꯒꯅꯤ ꯀꯔꯤꯒꯤꯁꯨ ꯑꯃꯨꯛ ꯈꯟꯒꯅꯤ ꯂꯣꯏ ꯈꯜꯂꯤꯗꯅ
ꯑꯠꯆꯥ ꯑꯠꯆꯥ ꯑꯠ ꯑꯗꯨ ꯋꯥꯈꯜꯁꯦ ꯌꯥꯝꯃꯦ ꯍꯥꯏꯕꯅꯦꯕ ꯅꯪꯁꯦ
ꯑ ꯑꯗꯨꯒꯤ ꯍꯛꯆꯥꯡ ꯂꯨꯝꯃꯤ ꯍꯥꯏꯕꯅꯦꯕ
ꯑꯣꯏꯔꯨꯅꯨ ꯋꯥꯏꯗ ꯑꯗꯨꯗꯤ ꯃꯇꯝ ꯃꯇꯝ ꯂꯩꯔꯤ ꯑꯉꯥꯡ ꯑꯣꯏꯔꯤ ꯍꯣꯏꯈꯤꯅ ꯁꯣꯏꯗꯅ ꯅꯨꯄꯤ ꯐꯖꯕ ꯎꯔꯗꯤ ꯑꯃꯨꯛꯒ ꯀꯣꯏꯅꯤꯡꯔꯒꯅꯤꯀꯣ ꯅꯪꯗꯣ
ꯎꯝ ꯅꯨꯄꯤ ꯐꯖꯕꯗꯤ ꯌꯥꯝ ꯂꯩꯌꯦꯗ
ꯑꯦ ꯅꯪꯅꯍꯥꯟ ꯅꯣꯏ ꯂꯩꯀꯥꯏ ꯅꯪꯅ ꯊꯕꯛ ꯁꯨꯕ ꯃꯐꯝꯗ ꯎ ꯀꯩ ꯅꯨꯄꯤ ꯐꯖꯕ ꯎ ꯌꯥꯕꯗꯣ ꯎꯗꯤ ꯇꯤꯒꯤ ꯎꯕ꯭ꯔꯣ ꯅꯨꯝꯃꯒ ꯆꯠꯄ꯭ꯔꯣ
ꯑ ꯅꯨꯡꯇꯤꯒꯤ ꯑꯗꯨꯝ ꯎꯗ
ꯑꯗꯨ ꯀꯌꯥꯝ ꯐꯖꯔꯒꯦꯕ ꯃꯃꯤꯡꯒ ꯍꯪꯍꯧꯗ꯭ꯔꯣ ꯅꯝꯕꯔꯒ ꯂꯧꯍꯧꯗ꯭ꯔꯣ
ꯃꯃꯤꯡꯒ ꯅꯝꯕꯔꯗꯤ ꯂꯧꯍꯧꯗ꯭ꯔꯦ ꯑꯗꯣ ꯐꯖꯕꯗꯤ ꯍꯥꯏꯔꯅꯨ ꯄ꯭ꯔꯤ ꯄ꯭ꯔꯤꯊꯤꯕꯤꯗ ꯃꯊꯟꯇꯅꯦ ꯎꯔꯤꯁꯦ
ꯅꯪꯊꯅꯥꯛꯇ ꯂꯩꯕ ꯃꯤꯁꯤꯡ ꯃꯤ ꯃꯤ ꯑꯣꯏꯅ ꯎꯗ꯭ꯔꯦ
ꯎꯗ꯭ꯔꯦ ꯁꯥꯒꯨꯝꯕ ꯑꯣꯛꯒꯨꯝꯕ ꯃꯥꯜꯂꯦꯕ ꯑꯇꯣꯞꯄꯗꯤꯀꯣ
ꯑꯁ ꯅꯪꯁꯨ ꯁꯟ ꯃꯥꯥꯟꯜꯂꯝꯕꯅꯤ ꯑꯗꯨꯗꯤ
ꯎꯝ ꯑꯩ ꯏꯊꯟꯗꯐꯥꯎ ꯁꯟꯒꯨꯝꯅ ꯎꯈ꯭ꯔꯕꯅꯤ ꯃꯥ ꯐꯖꯃꯟꯕꯒꯤ
ꯑꯗꯨꯅꯦꯕ ꯑ ꯅꯣꯏ ꯁꯟꯗꯤ ꯂꯣꯏꯕ꯭ꯔꯣ
ꯁꯟ ꯁꯟ ꯂꯣꯏꯗꯦꯗ
ꯅꯪꯅꯗ꯭ꯔꯣ
ꯍꯥꯏꯗꯤ ꯁꯟ ꯁꯟꯒꯨꯝꯕꯁꯦ ꯋꯥꯏꯕ ꯂꯣꯏꯕꯗꯨꯀꯣ
ꯑꯗꯨ ꯅꯪ ꯀꯔꯤ ꯀꯔꯤ ꯍꯣꯠꯅꯔꯤꯒꯦ ꯍꯧꯖꯤꯛꯀꯥꯟꯁꯦ ꯀꯔꯤ ꯀꯔꯤ ꯇꯧꯔꯤꯔꯤꯅꯣ
ꯑꯗꯨꯝ ꯀꯩ ꯍꯥꯏꯁꯤꯔꯥ ꯑꯗꯨꯝ ꯐ꯭ꯔꯤꯗ ꯂꯩ ꯍꯥꯏꯇꯥꯔꯦ
ꯐ꯭ꯔꯤꯗ ꯑꯁ ꯅꯨꯡꯉꯥꯏꯔꯤꯅꯦ ꯅꯪꯗꯤ ꯑꯗꯨꯗꯤ ꯐ꯭ꯔꯤꯗ ꯂꯩꯔꯒ
ꯌꯥꯝ ꯅꯨꯡꯉꯥꯏꯗꯤ ꯅꯠꯇ ꯌꯥꯝ ꯣꯔꯤ ꯆꯅꯤ ꯐ꯭ꯔꯤꯗ ꯂꯩꯕꯁꯨ ꯄꯩꯁꯥꯅ ꯄꯥꯏꯗꯕꯅꯤꯀꯣ
ꯄꯩꯁꯥ ꯄꯥꯏꯔꯤ ꯅꯣꯛꯀ꯭ꯔꯣ
ꯍꯥꯏꯗꯤ
ꯄꯩꯁꯥ ꯄꯩꯁꯥ ꯄꯥꯏꯔꯗꯤ ꯂꯣꯛꯄꯔꯕ
ꯅꯄ꯭ꯔꯣꯕ ꯍꯥꯏꯗꯤ ꯀꯩꯅꯣ ꯅꯣꯄ꯭ꯔꯣ ꯍꯥꯏꯔꯣ
ꯍꯣꯏꯅꯦ
ꯅꯣꯛꯇꯤ ꯍꯦꯛ ꯀꯗꯥꯏꯗꯒꯤ ꯄꯩꯁꯥ ꯄꯥꯏꯔꯒ ꯃꯥꯏꯅ ꯅꯣꯛꯇꯣꯏꯕ
ꯄꯩꯁꯥ ꯄꯥꯏꯗ꯭ꯔꯗꯤ ꯅꯣꯛꯄ꯭ꯔꯣ ꯑꯗꯨꯗꯤ
ꯑ
ꯎꯝ ꯄꯩꯁꯥ ꯄꯥꯏꯕꯁꯤꯡꯗꯤ ꯅꯐꯦꯠ ꯅꯐꯦꯠ ꯇꯧꯔꯒ ꯃꯃꯥꯏꯁꯦ ꯌꯥꯝ ꯉꯥꯟꯊꯣꯛꯄꯅꯤꯅꯦ ꯄꯩꯁꯥ ꯄꯥꯏꯗꯨꯗꯤ ꯏꯃꯝꯝꯈꯩ ꯀꯔꯤ ꯍꯥꯏꯖꯤꯔꯥꯜ ꯃꯤꯅ ꯌꯦꯡꯅꯤꯡꯉꯥꯏ ꯁꯛ ꯃꯥꯟꯕ ꯌꯦꯅꯤꯡꯕ ꯃꯁꯛ ꯄꯣꯛ ꯊꯣꯛꯣꯛ ꯂꯥꯛꯇꯦꯕ
ꯑꯩꯈꯣꯏꯁꯨꯦ ꯍꯧꯖꯤꯛ ꯏꯃꯝꯝꯃꯤꯅꯦꯕ
ꯅꯪ ꯃꯝꯕ꯭ꯔꯣ
ꯅꯣꯡ ꯃꯝꯕꯒꯨꯝ ꯇꯧꯕꯅꯦ ꯍꯧꯖꯤꯛ ꯅꯣꯡ ꯆꯨꯗ꯭ꯔꯣ ꯅꯣꯏꯔꯣꯝꯗ
ꯎ
ꯑꯗꯨ ꯑꯩꯒꯨꯝꯕꯅꯦꯕ
ꯅꯪ ꯈꯔꯗꯤ ꯂꯩꯔꯥꯎꯒꯅꯤꯗ
ꯂꯩꯕꯨ ꯍꯥꯏꯕꯗꯤ ꯂꯩꯗ ꯀꯣ ꯍꯌꯦꯡ ꯉꯁꯤ ꯅꯨꯡꯗꯥꯡ ꯆꯔꯥꯒꯤ ꯍꯌꯦꯡ ꯆꯔꯥꯒꯤ ꯂꯩꯌꯦꯀꯣ ꯑꯇꯣꯞꯄꯗꯤ ꯂꯩꯇ꯭ꯔꯦ
ꯑꯗꯨꯅꯤ ꯑꯗꯨꯅ ꯐꯔꯦꯀꯣ ꯌꯥꯝꯅ ꯄꯥꯏꯔꯁꯨ ꯄꯩꯁꯥ ꯈꯨꯠꯇ ꯌꯥꯝ ꯄꯥꯏꯔꯁꯨ ꯀꯩꯅꯣ ꯇꯧꯕꯅꯦ ꯎ ꯄꯣꯡꯕꯗ ꯄꯣꯡꯕ ꯑꯃ ꯌꯥꯎꯕꯅꯦꯀꯣ ꯂꯩꯗꯕꯅ ꯐꯕꯅꯦ
ꯄꯩꯁꯥ ꯍꯥꯏꯔꯗꯤ ꯂꯩꯅꯤ ꯍꯧꯖꯤꯛ ꯅꯥꯔꯦ ꯍꯥꯏꯔꯗꯤꯀꯣ
ꯎꯝ
ꯐꯃꯨꯡꯗ ꯑꯗꯨꯝ ꯁꯤꯍꯧ ꯇꯥꯕ
ꯑꯦ ꯁꯤꯔꯣꯏꯌꯦꯦ ꯅꯥꯕ ꯈꯛꯇꯅ ꯁꯤꯅꯒꯦ ꯀꯔꯤꯅꯅꯤ
ꯄꯩꯁꯥ ꯄꯩꯁꯥ ꯂꯩꯇꯕꯅꯤꯅ ꯑꯗꯨꯝ ꯁꯤ ꯌꯍꯧꯕ ꯇꯥꯔꯦ ꯀꯩꯅꯣ
ꯑꯦ ꯁꯤꯔꯣꯏ ꯁꯤꯔꯣꯏ ꯅꯥꯔꯒ ꯁꯤꯕ ꯃꯤ ꯌꯥꯎꯗꯦ ꯁꯤꯗ
ꯑꯁ ꯅꯥꯔꯒ ꯁꯤꯕ ꯃꯤ ꯈꯛꯇꯅꯤꯅꯦ ꯍꯟꯗꯛꯁꯦ ꯅꯪ ꯈꯪꯗꯕꯩꯅꯦ
ꯅꯥꯔꯒ ꯁꯤꯕ ꯃꯤ ꯌꯥꯎꯗꯕꯅꯤꯀꯣ ꯄꯩꯁꯥꯩꯥ ꯆꯥ ꯏꯕꯒꯤ ꯁꯤꯕ ꯌꯥꯎꯅꯦ
ꯏ
ꯄꯩꯁꯥ ꯄꯥꯏꯔꯗꯤ ꯋꯥꯈꯜ ꯀꯩꯅꯣ ꯇꯧꯔꯦ ꯃꯊꯥ ꯁꯥꯅꯤꯡꯉꯥꯏ ꯂꯩꯕꯅꯦ ꯄꯩꯁꯥ ꯄꯥꯏꯗꯒ ꯎꯝ ꯑꯩ ꯂꯩꯇꯦꯗ ꯑꯗꯨꯝ ꯅꯨꯡꯉꯥꯏꯊꯣꯛꯑꯒ ꯂꯩꯇꯕꯅꯦ ꯄꯨꯟꯁꯤ ꯍꯥꯏꯕꯁꯤꯗꯤꯀꯣ ꯂꯩꯗ꯭ꯔꯁꯨ ꯅꯨꯡꯉꯥꯏ ꯍꯣꯏ ꯂꯩꯔꯁꯨ ꯂꯩꯗ꯭ꯔꯁꯨ ꯅꯨꯡꯉꯥꯏꯊꯣꯛ ꯇꯣꯏꯅꯦꯕ ꯂꯩꯇꯦ ꯍꯥꯏꯅ ꯋꯥꯈꯜ ꯇꯧꯔꯒ ꯀꯩ ꯃꯊꯥ ꯁꯥꯔꯒ ꯇꯧꯕꯁꯨ ꯍꯛꯆꯥꯡ ꯐꯠꯇꯕꯅꯦꯕ ꯑꯗꯣ ꯂꯥꯏꯔꯒ ꯍꯛꯆꯥꯡ ꯐ ꯄꯩꯁꯥ ꯄꯥꯏꯗ꯭ꯔꯒ ꯍꯛꯆꯥꯡ ꯐ ꯍꯛꯆꯥꯡ ꯅꯨꯡꯉꯥꯏꯗ꯭ꯔꯗꯤ ꯀꯅꯥ ꯃꯥꯡꯖꯒꯦ ꯑꯩꯈꯣꯏ ꯃꯥꯡꯖꯕꯅꯦꯕ ꯑꯩꯈꯣꯏ ꯏꯊꯟꯗ ꯑꯗꯨꯗ ꯑꯗꯨꯒꯤ ꯄꯩꯁꯥ ꯄꯥꯏꯗ꯭ꯔꯁꯨ ꯅꯨꯡꯉꯥꯏꯊꯣꯛꯎ ꯑꯗꯨ ꯑꯗꯨꯟꯅꯦ
ꯌꯥ ꯌꯥꯗꯦ ꯑꯗꯨꯨꯝ
ꯄꯩꯁꯥ ꯄꯥꯏꯔꯁꯨ ꯃꯤ ꯋꯥꯈꯜ ꯅꯨꯡꯉꯥꯏꯇꯕ ꯌꯥꯎꯕꯅꯦ ꯑꯗꯨ ꯄ ꯄꯥꯏꯗꯕꯅ ꯅꯣꯡ ꯐꯥꯕꯅꯤ ꯋꯥꯈꯜ ꯋꯥꯔꯅꯨ ꯏꯇꯥꯎꯁꯤꯗꯤ
ꯑꯣ ꯌꯥꯍꯦ ꯅꯪꯁꯤꯗꯤ ꯑꯥ ꯑꯥꯗ ꯂꯩꯕ ꯃꯥꯜꯂꯦꯗ ꯅꯪꯁꯦ
ꯑ ꯑꯗꯨ ꯅꯠꯇꯦꯍꯦ ꯅꯛꯅ ꯂꯩ
ꯅꯪ ꯅꯪꯒꯤ ꯂꯧꯗ ꯄꯥꯟꯒꯨꯝꯕ ꯊꯥꯔꯝꯒꯅꯤꯀꯣ ꯅꯪ
ꯑꯩꯔꯣ ꯊꯥꯕꯅꯦ ꯍꯣꯏ ꯂꯧꯕ ꯂꯥꯛꯑꯣ
ꯄꯩꯁꯥ ꯄꯥꯏꯗ꯭ꯔꯁꯨ ꯌꯥꯕꯗꯣ ꯑꯗꯨꯒꯤꯅꯤꯅꯦ
ꯑꯥ ꯑꯗꯨꯒꯤꯅꯤ ꯅꯪꯁꯨ ꯅꯍꯥꯟ ꯐꯥꯝ ꯇꯧꯒꯦ ꯍꯥꯏꯕꯗꯨ ꯅꯠꯇ꯭ꯔꯣ ꯀꯗꯥꯏ ꯆꯠꯈ꯭ꯔꯦ
ꯑꯩꯒꯤ ꯐꯥꯝꯗꯗꯤꯄꯥꯟꯒꯨꯝꯕꯗꯤ ꯊꯥꯗꯦꯕ
ꯀꯔꯤ ꯊꯥꯕ
ꯀꯩ ꯊꯥꯔꯨꯅꯤ ꯀꯣꯕꯤꯒꯨꯝꯕ
ꯀꯣꯕꯤ ꯃꯇꯝꯅꯣ ꯍꯧꯖꯤꯛ
ꯍꯥꯏꯗꯤ ꯀꯣꯕꯤꯒꯨꯝꯕ ꯊꯥꯏ ꯍꯥꯏꯕꯅꯤꯅ ꯍꯧꯖꯤꯛꯇꯤ ꯊꯥꯕꯨꯗꯤ
ꯑꯗ ꯀꯣꯕꯤꯗꯨ ꯂꯩꯔꯝꯃꯨꯅꯤꯅ ꯑꯗꯨꯗꯤ ꯅ ꯄꯩꯁꯥ ꯌꯥꯝ ꯄꯥꯏꯔꯝꯃꯅꯤꯅ
ꯍꯣꯏ ꯑꯗꯨꯝ ꯁꯤꯖꯟ ꯁꯤꯖꯟꯗ ꯂꯩꯀꯣ ꯁꯤꯖꯟꯗꯨꯗ ꯑꯗꯨꯝ ꯄꯥꯏꯑꯕ ꯍꯟꯗꯛꯇꯤ ꯄꯩꯁ ꯄꯥꯏꯗ꯭ꯔꯦꯕ ꯑꯗꯨꯒꯤꯅꯤꯗ
ꯑ ꯑꯗꯨꯗꯤ ꯑꯩꯈꯣꯏꯗ ꯂꯥꯛꯑꯣꯀꯣ ꯅꯪ ꯈꯔ ꯄꯤꯕꯤꯒꯦ
ꯀꯩ ꯄꯤꯗꯦꯕ ꯄꯥꯟ ꯄꯤꯗꯦꯕ
ꯄꯥꯟꯗ꯭ꯔ ꯈꯪꯅ ꯅꯪ ꯂꯧꯅꯤꯡꯕ ꯂꯧꯑꯣ
ꯄꯥꯟꯅꯤ ꯆꯥꯗꯦ ꯍꯦ ꯑꯩ
ꯆꯥꯗꯦ ꯆꯥꯗꯁꯨ ꯌꯣꯟꯒꯦꯔꯥ ꯀꯩ ꯇꯧꯒꯦꯔꯥ ꯇꯧꯔꯣ ꯑꯗꯣ ꯐꯔꯦꯁꯦ ꯍꯣꯔꯦꯟ ꯑꯃꯨꯛꯀ ꯁꯥꯟꯅꯁꯦ ꯑꯩ ꯌꯥꯗ꯭ꯔꯦ ꯃꯃꯤ ꯌꯥꯗ꯭ꯔ
ꯑꯣ ꯍꯣ ꯍꯣ ꯍꯣ ꯐꯔꯦ